ꯍꯜꯂꯣ
ꯎꯝ ꯇꯥꯔꯦ ꯇꯥꯔꯦ ꯇꯥꯛꯄꯤꯁꯤ
ꯀꯩꯗꯧꯔꯝꯃꯤꯅꯣ
ꯑꯩꯁꯦ ꯀꯩꯅꯣ ꯇꯧꯔꯝꯃꯤꯅꯦ ꯈꯣꯡꯎꯞ ꯑꯃꯈꯛꯇꯪꯅꯦ ꯍꯧꯖꯤꯛꯁꯦ ꯀꯒꯟꯒꯤ ꯍꯧꯗꯣꯛꯀꯦ ꯉꯍ ꯂꯩꯔꯒ ꯑꯩꯁꯦ ꯀꯩꯅꯣꯗ ꯆꯠꯀꯗꯕ ꯑꯦꯀꯥꯗꯃꯤ ꯆꯠꯀꯗꯕ ꯑꯗꯨꯒꯤ ꯀꯩꯅꯣ ꯇꯧꯔꯤꯕ ꯎ ꯈꯣꯡꯎꯠꯁꯦ ꯅꯨꯡꯁꯥꯗ ꯉꯥꯛꯇꯪ ꯐꯧꯗꯣꯛꯑꯗꯦ ꯃꯅꯝ ꯃꯌꯥꯝ ꯆꯦꯜꯂꯁꯨ ꯐꯅꯕ ꯑꯗꯨꯒ ꯑꯃꯨꯛ ꯆꯄꯜ ꯇꯣꯡꯉ ꯆꯠꯄꯕꯨꯗꯤ ꯌꯥꯏꯌꯦ ꯑꯗꯨꯗ ꯑꯩꯅ ꯑꯃꯨꯛ ꯅꯁ ꯉꯝꯗ꯭ꯔꯕ ꯀꯩꯅꯣ ꯇꯧꯗꯣꯏꯅꯤ ꯅꯥꯅ ꯐꯩꯖꯣꯝꯁꯦ ꯇꯧ ꯅꯠꯇꯕꯅꯤꯅꯅ ꯑꯗꯨꯝ ꯁꯦꯠꯆꯜꯂ ꯆꯠꯂꯒꯦꯅ ꯈꯉꯍꯥꯎ ꯑꯣꯏꯅ ꯁꯦꯠꯂ ꯆꯠꯂꯒꯦ ꯑꯗꯨꯒꯤ ꯁꯨꯝ ꯇꯔꯃꯤ ꯉꯥꯏꯍꯥꯛꯇꯪꯗꯤ ꯌꯥꯔꯤ ꯃꯇꯝ ꯄꯨꯡ ꯄꯨꯡꯈꯥꯏꯃꯨꯛ ꯀꯩꯃꯨꯛꯇꯤ ꯌꯥꯔꯤ ꯆꯥꯛ ꯏꯁꯤꯡ ꯆꯥꯗ ꯋꯥꯠꯂꯤꯕꯣ
ꯑꯩꯗꯤ ꯆꯥꯛ ꯏꯁꯤꯡꯒꯦ ꯆꯥꯗ꯭ꯔꯤꯗ ꯐꯤ ꯌꯥꯝ ꯀꯟꯅ ꯁꯨꯔꯤꯌꯦ ꯐꯤꯁꯨ ꯐꯤꯁꯦ ꯁꯦꯠꯅꯤꯡꯉꯥꯏ ꯂꯩꯔꯛꯇ꯭ꯔꯕ ꯑꯗꯨꯗꯨꯒꯤ ꯈꯔ ꯁꯨꯗꯣꯛꯀꯦ ꯊꯕꯛ ꯁꯨꯕ ꯀꯩꯀꯥꯁꯨ ꯂꯥꯛꯇꯦ ꯑꯗꯒꯤ ꯀꯣꯏꯖꯥꯁꯨ ꯆꯥꯛꯄ ꯍꯧꯗꯕ ꯑꯗꯨꯒꯤ ꯃꯔꯛꯁꯤꯗ ꯁꯪꯉꯤꯉꯩ ꯃꯔꯛꯁꯤꯗ ꯈꯔ ꯁꯨꯍꯧꯗ꯭ꯔꯒꯗꯤ ꯁꯦꯠꯅꯤꯡꯉꯥꯏ ꯆꯥꯅꯤꯡꯉꯥꯏꯗꯣ ꯑꯌꯨꯅꯨꯡꯗꯥꯡꯒꯤꯅ ꯍꯦꯟꯅ ꯂꯨꯏꯕ ꯆꯠꯊꯣꯛꯄꯒꯤꯗꯤ
ꯃꯥꯅꯤ ꯃꯥꯅꯤ
ꯃꯌꯥꯝ ꯑꯃ ꯀꯩꯅꯣ ꯇꯧꯔ ꯁꯨꯝ ꯂꯩꯕꯅꯤꯅꯀꯣ ꯑꯗꯨꯝ ꯀꯣꯟꯅꯩꯌꯦꯕ ꯑꯗ ꯑꯌꯨ ꯅꯨꯡꯗꯥꯡꯁꯤꯁꯦ ꯅꯣꯡꯃꯒꯤ ꯑꯃꯃꯝꯃꯝ ꯑꯃꯃꯝ ꯁꯦꯠꯈꯤꯕꯗ ꯍꯨꯃꯥꯡ ꯁꯧꯕ ꯃꯇꯝꯅꯤꯅꯀꯣ ꯍꯨꯃꯥꯡ ꯃꯌꯥꯝꯗꯨꯒꯤ ꯅꯨꯃꯤꯠ ꯅꯤꯅꯤ ꯐꯥꯅ ꯁꯦꯠꯄ ꯌꯥꯗꯦꯕ ꯃꯁꯤ ꯁꯦꯠꯂꯨꯕꯁꯤꯅ ꯉꯁꯤꯒꯤ ꯂꯣꯏꯔꯦ ꯑꯗꯨꯃꯥꯏꯅ ꯁꯨꯝ ꯑꯃꯃꯝ ꯑꯃꯃꯝꯁꯦ ꯊꯤꯟꯈꯤꯕꯗꯨꯒꯤ ꯄꯩꯔ ꯂꯩꯔꯦꯕ ꯐꯤꯃꯦꯜꯁꯤꯅ
ꯁꯥꯁꯨ ꯁꯥꯔꯦꯀꯣ ꯁꯥꯁꯨ ꯁꯥꯔꯦ ꯁꯥꯗꯕꯗꯤ ꯐꯕ ꯊꯥꯕꯤꯅꯣ ꯍꯨꯃꯥꯡ ꯊꯣꯛꯄ ꯍꯣꯧꯕꯗꯣ ꯀꯗꯥꯏ ꯅꯣꯡꯃꯛ ꯇꯪꯂꯤ ꯂꯨꯁꯤꯅ ꯂꯣꯏ ꯑꯣꯀꯦ ꯇꯥꯕ꯭ꯔꯣ
ꯇꯌꯦ
ꯑꯣ ꯑꯣ ꯐꯤꯨꯕ ꯂꯣꯏꯔ ꯍꯥꯏꯔꯣꯏꯔꯦ ꯗꯦꯔꯥ
ꯂꯣꯏꯗ꯭ꯔꯤ ꯌꯥꯝ ꯀꯟꯅ ꯎꯡꯏꯤ ꯐꯤ ꯃꯔꯣꯟ ꯑꯃ ꯂꯣꯏꯈ꯭ꯔꯦ ꯑꯁꯤꯒꯤ ꯃꯔꯣꯟꯁꯤ ꯂꯣꯏꯔꯕ ꯇꯣꯛꯊꯣꯛꯑꯗꯕꯅꯦ ꯑꯗꯨꯒ ꯆꯥꯛ ꯏꯁꯤꯡ ꯆꯥꯔꯗꯧꯅ ꯎꯝ
ꯍꯩ ꯅꯨꯡꯁꯥꯁꯤꯗꯤ ꯃꯩ ꯍꯧꯖꯤꯛ ꯆꯦꯈꯥꯏ ꯁꯥꯔꯗꯤ ꯁꯥꯔꯛꯏꯍꯦ ꯅꯨꯡꯁꯥꯥꯁꯦ ꯌꯥꯝ ꯀꯜꯂꯛꯇꯣꯏ ꯃꯥꯜꯂꯦ ꯉꯥꯏꯍꯥꯛ ꯂꯩ
ꯑꯗꯨꯅꯤ ꯉꯁꯥꯏ ꯑꯌꯨꯛ ꯅꯣꯡ ꯇꯥꯔꯤꯕ ꯗꯥ ꯑꯍꯤꯡ ꯅꯣꯡꯉꯥꯜꯂꯝꯗꯥꯏꯗ ꯅꯣꯡ ꯇꯥꯏꯗꯨꯒ ꯍꯥꯏꯔꯗꯤ ꯑꯃꯨꯅꯦ ꯍꯧꯖꯤꯛ ꯁꯥꯏꯁꯤꯒ ꯀꯌꯥꯝ ꯈꯤ ꯊꯤꯅ ꯈꯦꯠꯒ꯭ꯔꯝꯅꯤ ꯌꯦꯡꯅ ꯍꯧꯖꯤꯛꯀꯥꯟꯒꯤ ꯅꯣꯡꯁ ꯇꯝꯕ ꯉꯝ ꯑꯗꯩ ꯅꯨꯡꯁꯥꯁꯨ ꯇꯝꯕ ꯉꯝꯗꯦ
ꯑꯗꯨꯅꯦ ꯑꯩ ꯇꯨꯝ ꯍꯒꯣꯂꯛꯄꯗꯅꯦ ꯇꯧꯔꯝꯃꯤꯅꯦ ꯁꯨꯃꯥꯏꯅ ꯀꯩꯅꯣ ꯇꯧꯔꯔꯤꯁꯦ
ꯑꯗꯨ ꯒ꯭ꯌꯥ ꯃ꯭ꯌꯥ ꯇꯥꯗꯦ ꯇꯧꯔꯤꯁꯦ ꯅꯨꯡꯁꯥꯒꯤ ꯃꯩꯁꯥꯕꯨꯧ ꯈꯥꯡꯒꯗ꯭ꯔꯥ ꯑꯗꯒꯤ ꯊꯕꯛꯀꯤ ꯋꯥꯕꯕꯨ ꯈ ꯑꯋꯥꯕ ꯑꯣꯏꯔꯤꯗ ꯇꯧꯔꯛꯦꯅꯦ
ꯑꯗꯨꯅꯤ ꯄꯨꯡꯁꯥ ꯁꯥꯔꯦꯗꯥꯗꯣ
ꯎꯝ ꯁꯔꯦꯡ ꯊꯣꯡꯕ ꯑꯍꯥꯎꯕ ꯑꯃ ꯆꯥꯅꯤꯡꯏꯤ ꯉꯁꯤꯁꯦ
ꯎꯝ ꯍꯌꯦꯡꯁꯦ ꯀꯌꯥ ꯄꯤꯒꯦ ꯍꯧꯖꯤꯛ ꯆꯖꯤꯛꯀꯥꯟꯁꯤꯕꯣ ꯀꯩꯅꯣꯗ ꯑꯃ ꯀꯦꯖꯤꯗ
ꯄꯔꯦꯡꯁꯦ ꯑꯩ ꯂꯩꯇꯕ ꯀꯨꯏꯔꯦ ꯆꯍꯨꯝꯒ ꯌꯥꯡꯈꯩ ꯆꯥꯝꯃꯔꯤ ꯑꯗꯨꯃꯥꯏꯅꯗꯤ ꯂꯩꯔꯝꯗꯧ ꯃꯥꯜꯂꯤ ꯑꯗꯨꯒꯤ ꯆꯥꯡꯗ ꯂꯩ ꯑꯗꯨꯧ ꯃꯥꯜꯂ ꯆꯝꯃ ꯌꯥꯡꯈꯗ ꯆꯥꯝꯔꯤꯨꯒꯤ ꯆꯥꯡꯗꯤꯝꯧ ꯃꯥꯜꯂꯦ ꯃꯣꯏꯁꯨ ꯑꯌꯥꯝꯕꯅ ꯑꯗꯨꯒꯤ ꯆꯥꯡꯗ ꯌꯥꯝ ꯂꯩꯒꯜꯂꯦꯕ ꯉꯥ ꯑꯇꯩꯅ ꯑꯃꯨꯛ ꯂꯨꯄꯥ ꯆꯅꯤꯒ ꯅꯤꯐꯨ ꯆꯅꯤ ꯀꯨꯟ ꯑꯗꯒꯤ ꯉꯥ ꯍꯩꯅꯗꯤ ꯈ꯭ꯋꯥꯏ ꯍꯣꯡꯉꯦ ꯑꯩꯅ ꯆꯅꯤ ꯆꯅꯤ ꯇꯔꯥ ꯀꯃꯥꯏꯅꯗꯤ ꯄꯤꯅꯕꯅꯦ ꯑꯗꯨꯕꯨ ꯍꯧꯖꯤꯛꯇꯤ ꯃꯣꯏ ꯑꯗꯨ ꯕꯟ ꯇꯧꯋꯤ ꯑꯗꯥ ꯇꯧꯋꯤꯅ ꯇꯧꯕ ꯃꯌꯥꯝ ꯑꯗꯨꯒꯤ ꯉꯥꯒ ꯑꯝꯇ ꯂꯥꯛꯇꯕꯅꯤꯗ ꯉꯍꯥꯟ ꯉꯍꯥ ꯂꯩꯒꯦꯅ ꯉꯍꯥꯟ ꯉꯍꯥꯟꯒꯤ ꯎꯝ ꯃꯄꯥꯁꯤꯡꯒꯤ ꯀꯩꯅꯣ ꯅꯨꯃꯤꯠ ꯇꯥꯕ ꯅꯨꯃꯤꯠꯇꯨꯗ ꯎꯝ ꯑꯉꯥꯡꯈꯩꯅ ꯑꯩꯈꯣꯏꯒꯤ ꯉꯥ ꯂꯩꯕꯤꯒꯦꯅ ꯇꯧꯔꯛꯇꯅ ꯁꯣꯔꯣꯛ ꯊꯣꯛꯑꯒ ꯉꯍꯥ ꯂꯩꯦꯞ ꯆꯠꯍꯜꯂꯨꯕꯅꯦ ꯑꯗꯨ ꯐꯪꯗꯦꯅ ꯃꯐꯝ ꯑꯃꯗ ꯑꯃꯨꯛ ꯆꯠꯂꯨꯔꯦ ꯑꯗꯨꯁꯨ ꯐꯪꯗꯦ ꯉꯥꯍꯩꯗꯪ ꯌꯥꯎꯏꯌꯦ ꯑꯗ ꯃꯣꯏꯅ ꯐꯣꯟ ꯇꯧꯔꯤ ꯑꯉꯥꯡꯁꯤꯡꯗꯨꯅ ꯉꯥꯍꯩꯗꯪ ꯌꯥꯎꯏ ꯉꯥꯍꯩꯗ ꯂꯩꯔꯛꯎꯔꯅ ꯑꯩꯅ ꯉꯥꯍꯩꯗꯨ ꯆꯥꯅꯤꯡꯗꯦ ꯂꯩꯔꯛꯑꯅꯨ ꯌꯥꯔꯦ ꯇꯣꯛꯑ ꯆꯥꯔꯨꯁꯦꯅ ꯍꯥꯏ ꯑꯗꯨꯒ ꯑꯗꯨꯃꯥꯏꯅ ꯑꯗꯨꯝ ꯆꯥꯈꯤꯗ꯭ꯔꯦ ꯎꯝ ꯁꯨꯝ ꯎꯝ
ꯑꯩꯁꯦ ꯆꯥꯕꯨꯗꯤ ꯆꯥꯏꯀꯣ ꯆꯥꯗꯦ ꯍꯥꯏꯕ ꯅꯠꯇꯕ ꯑꯣ ꯌꯥꯝ ꯍꯦꯟꯅ ꯄꯥꯝꯖꯕꯗꯤ ꯑꯣꯏꯗꯦ ꯑꯇꯣꯞꯄ ꯉꯥꯅ ꯍꯦꯜꯂꯦ ꯄꯥꯝꯕ
ꯎꯝ ꯇꯞꯄꯅ ꯐꯩ
ꯃꯤꯗꯤ ꯑꯁ ꯉꯍꯩ ꯌꯥꯝ ꯄꯥꯝꯖꯕ ꯂꯩ ꯀꯩꯅꯣ ꯑꯗꯒꯤ ꯁꯨꯝ ꯊꯧꯗꯣꯛ ꯋꯥꯊꯣꯛꯇꯒ ꯑꯩꯈꯣꯏꯒꯤ ꯔꯧꯒꯨꯝꯕ ꯁꯩꯔꯦꯡꯒꯨꯝꯕꯩꯒꯤ ꯃꯍꯨꯠꯇ ꯉꯥꯍꯩ ꯉꯥꯛꯇꯅꯒ ꯊꯣꯡꯉꯒ ꯆꯥꯕ ꯏꯃꯨꯡ ꯀꯩꯅꯣ ꯊꯧꯗꯣꯛ ꯊꯣꯛꯄꯗꯒ ꯃꯤ ꯀꯧꯗꯅ ꯇꯧꯕꯁꯨ ꯌꯥꯎꯔꯤꯌꯦ ꯑꯗꯣ ꯃꯤ ꯆꯥꯗꯕ ꯌꯥꯝ ꯌꯥꯎꯋꯦ ꯍꯥꯏꯕ ꯉꯥꯍꯩ ꯇꯧꯕꯗ
ꯌꯥꯎꯋꯤ ꯌꯥꯎꯋꯤ ꯁꯔꯦꯡꯁꯨ ꯆꯥꯗꯕ ꯌꯥꯝ ꯌꯥꯎꯋꯦ ꯑꯇꯩ ꯉꯥꯁꯤꯡꯁꯤꯅ ꯑꯃꯨꯛ ꯃꯌꯥꯝ ꯌꯥꯝꯅ ꯃꯥꯟꯅꯕ ꯆꯥꯡ ꯑꯃꯗ ꯂꯣꯏ ꯆꯥꯅꯩꯗꯅꯀꯣ ꯑꯗꯨꯒ ꯁꯔꯡꯒꯨꯝ ꯃꯉꯥꯍꯩꯒꯨꯝꯕ ꯑꯗꯩ ꯄꯣꯔꯣꯝꯒꯨꯝꯕ ꯁꯨ ꯃꯉꯥ ꯃꯈꯜ ꯈꯔꯁꯦ ꯃꯤꯅ ꯀꯌꯥ ꯀꯩ ꯍꯥꯏꯅꯤ ꯆꯞ ꯃꯥꯟꯅꯕ ꯀꯩꯅꯣꯅ ꯆꯥꯟꯅꯗꯦꯕ ꯃꯤ ꯃꯈꯜꯁꯦ ꯃꯥꯟꯅꯗꯕꯅꯤꯅ ꯑꯄꯥꯝꯕ ꯄꯥꯝꯗꯕ ꯂꯩ
ꯍꯧꯖꯤꯛꯇꯤ ꯁꯥꯔꯛꯑꯕꯅꯤꯅ ꯀꯩꯅꯣ ꯅꯨꯡꯉꯥꯏꯔꯅꯤ ꯍꯧꯖꯤꯛ ꯁꯥꯔꯛꯄ ꯃꯇꯝꯗꯗꯤ ꯑꯩꯈꯣꯏ ꯑꯁꯤꯟ ꯑꯔꯥꯛꯁꯦ ꯑꯗꯨꯝ ꯆꯥꯕꯅ ꯍꯥꯎꯋꯤꯅꯤꯅ ꯏꯟꯖꯥꯡꯒꯁꯦ ꯁꯨꯝ ꯀꯥꯡꯁꯣꯏ ꯀꯩꯣꯏꯦ ꯃꯍꯤ ꯈꯔ ꯂꯥꯡꯕ
ꯑꯥꯎ ꯍꯣꯏ ꯑꯗꯨꯅꯤ
ꯑꯗꯒꯤ ꯑꯁ ꯈꯪꯗꯦ ꯀꯩꯅꯣꯁꯦ ꯌꯥꯝ ꯆꯥꯅꯤꯡꯉꯤ ꯃꯇꯝ ꯅꯠꯇ꯭ꯔꯒꯁꯨ ꯐꯖꯅ ꯏꯔꯣꯝꯕ ꯑꯃ ꯇꯧꯔꯤꯗꯅ ꯉꯥꯗꯣ ꯃꯑꯣꯡ ꯇꯥꯅ ꯀꯛꯑꯒ ꯇꯥꯎꯔꯒ ꯊꯣꯡꯉ ꯆꯥꯔꯗꯤ ꯍꯧꯔꯣꯏꯗ꯭ꯔꯥ ꯃꯥꯒꯤ ꯏꯔꯣꯝꯕꯒꯤ ꯆꯜ ꯀꯣꯠꯅꯕ ꯀꯩ ꯀꯩ ꯃꯔ ꯅꯨꯡꯁꯤꯕ ꯃꯌꯥꯝꯒꯗꯣ ꯊꯥꯛꯑꯒ ꯐꯗꯤꯒꯣꯝ ꯅꯨꯡꯂꯣꯝ ꯇꯤꯜꯍꯧ ꯑꯗꯨ ꯑꯗꯥ ꯑꯗꯩ ꯇꯣꯅꯤꯡꯣꯛ ꯂꯩ ꯃꯌꯥꯝ ꯊꯥꯔꯒ ꯆꯥꯅꯤꯡꯉꯦꯗꯤ ꯏꯔꯣꯝꯕ ꯇꯧꯔꯒ ꯉꯥ ꯇꯥꯕꯗ ꯑꯁꯤ ꯌꯥꯝ ꯆꯥꯅꯤꯡꯉꯦꯗꯤ
ꯌꯥꯝ ꯆꯥꯅꯕ ꯍꯟꯁꯥꯡꯗ ꯌꯥꯝꯁꯨ ꯍꯥꯎꯕ ꯍꯤꯟꯁꯥꯡ ꯍꯛꯆꯥꯡꯅꯤ ꯑꯗꯨꯒ ꯏꯔꯣꯝꯕꯁꯤꯒꯤ ꯃꯥꯒꯤ ꯇꯥꯡꯖꯕꯁꯦ ꯃꯔꯣꯏ ꯃꯄꯥꯡꯁꯦ ꯁꯨꯅ ꯍꯥꯞꯄꯀꯥꯟꯗ ꯃꯔꯣꯏꯒꯤ ꯃꯥꯒꯤ ꯔꯣꯁ ꯑꯁꯤꯗ ꯌꯥꯝ ꯇꯥꯡꯖꯩꯑꯕꯀꯣ ꯏꯔꯣꯝꯕ ꯍꯥꯎꯍꯟꯕ ꯍꯥꯎꯍꯟꯗꯕ ꯍꯥꯏꯁꯦ ꯃꯔꯣꯏ ꯃꯄꯥꯡꯒꯤ ꯃꯈꯥꯁꯨ ꯌꯥꯝ ꯄꯣꯜꯂꯦ ꯑꯗꯨꯒ ꯏꯔꯣꯝꯕ ꯑꯃ ꯉꯥ ꯇꯥꯎꯕ ꯑꯃ ꯍꯥꯏꯕꯁꯤꯗꯤ ꯃꯤ ꯃꯃꯥ ꯃꯆꯥꯅꯤ ꯀꯩꯅꯣ ꯃꯃꯥꯅ ꯃꯆꯥ ꯄꯥꯝꯒꯨꯝꯅꯤ ꯀꯩꯅꯣ ꯑꯗꯨꯛꯀꯤ ꯃꯇꯤꯛ ꯍꯥꯎꯕ ꯄꯣꯠꯅꯦꯕ ꯃꯊꯦꯜꯅ ꯆꯥꯅꯕ ꯍꯥꯏꯇꯥꯔꯦ ꯅ ꯇꯨꯡꯍꯟꯗꯤ ꯑꯇꯥꯎꯕꯒꯨꯝꯗ ꯏꯔꯣꯟꯕ ꯑꯗꯨ ꯆꯥꯟꯅꯕꯅꯦ
ꯍꯝ
ꯇꯨꯡꯉꯝꯃꯤ ꯅꯠꯇ꯭ꯔꯒꯁꯨ ꯉꯥ ꯑꯃ ꯍꯦꯛꯇ ꯌꯥꯔꯦ ꯑꯩꯈꯣꯏ ꯏꯔꯣꯜꯂꯒꯗꯤ ꯇꯥꯋꯔ ꯆꯥꯕꯗ ꯑꯗꯒꯤ ꯑꯩꯁꯦ ꯍꯥꯟꯅꯗꯤꯅꯦ ꯉꯥ ꯑꯇꯏꯕ ꯊꯣꯡꯕ ꯈꯣꯠꯄꯁꯦ ꯌꯥꯝ ꯄꯥꯝꯂꯝꯝꯃꯦꯕ ꯑꯗ ꯍꯧꯖꯤꯛꯇꯤꯅ ꯁꯨꯝ ꯆꯍꯤ ꯈꯔ ꯂꯩꯁꯜꯂꯛꯄꯒꯤꯅꯤ ꯈꯪꯗꯦ ꯑꯃꯅꯤ ꯈꯪꯗꯦ ꯉꯥ ꯇꯥꯎꯔꯒ ꯊꯣꯡꯕꯗ ꯑꯗꯨꯅꯅ ꯑꯃꯨꯛ ꯆꯥꯅꯤꯡꯉꯛꯑꯦ ꯃꯔꯨꯝ ꯃꯔꯥꯡ ꯃꯥꯟꯕ ꯈꯣꯠ ꯄꯞ ꯑꯃ ꯇꯧꯕꯗ ꯁꯨꯝ ꯅꯨꯡꯉꯥꯏ ꯇ ꯃꯇ ꯃꯇꯝꯥꯡ ꯁ ꯌꯥꯏꯕꯀꯣ ꯁꯨꯝ ꯇꯣꯠꯀꯥꯟꯗ ꯑꯗꯣ ꯃꯇꯨꯝ ꯊꯣꯡꯕ ꯆꯥꯎꯅ ꯆꯥꯎꯅ ꯀꯛ ꯊꯣꯡꯕꯗꯨꯗꯤ ꯑꯗꯨꯝ ꯃꯔꯨꯃꯜꯂꯁꯨ ꯅꯨꯡꯉꯥꯏꯗꯅ ꯆꯥꯕꯁꯨ ꯑꯗꯨꯝ ꯅꯨꯡꯉꯥꯏꯗꯅꯀꯣ ꯃꯥꯏ ꯃꯥꯏ ꯇꯥꯡꯀꯛꯀꯤ ꯃꯈꯥ ꯄꯣꯟꯕ ꯖꯥꯠꯅꯤ
ꯑꯩꯁꯨ ꯉꯔꯥꯡ ꯇꯧꯔꯤꯅꯤꯅꯦꯍꯦ ꯉꯥ ꯑꯇꯥꯎꯕ ꯈꯤꯇꯪ ꯆꯥꯕꯗꯨꯗ ꯃꯔꯨ ꯑꯀꯨꯞꯄ ꯑꯃꯅ ꯁꯖꯖꯤꯟꯈ꯭ꯔꯖꯠꯅꯦ ꯑꯗꯨꯒ ꯈꯅꯥꯎ ꯑꯩꯈꯣꯏ ꯈꯅꯥꯎꯗꯅ ꯈꯅꯥꯎꯗ ꯈ ꯆꯠꯊꯔꯒ ꯉꯛꯀꯤ ꯃꯌꯥꯝ ꯃꯅꯨꯡꯗ ꯈꯤꯇꯪ ꯄꯜꯂꯞ ꯁꯥꯠꯂꯞ ꯂꯩꯌꯦ ꯍꯣꯏ ꯆꯥꯛꯄꯗꯤ ꯈꯔ ꯆꯥꯏ ꯑꯗꯨ ꯃꯤꯅꯗꯤ ꯆꯠꯇ ꯑꯗꯨꯝ ꯃꯆꯧ ꯑꯃ ꯆꯠꯁꯤꯜꯂꯣꯗꯤ ꯍꯥꯏ ꯑꯗꯣ ꯐꯈꯤꯕ ꯌꯥꯏꯅ ꯐꯒꯗ꯭ꯔꯥ ꯌꯦꯧꯖꯤꯁꯨ ꯈꯔ ꯈ ꯈꯤꯇꯪ ꯈꯤꯇꯪ ꯂꯩꯔꯤ ꯄꯟꯕꯗꯧꯅ ꯑꯩꯈꯣꯏꯒꯤ ꯉꯛ ꯃꯄꯥꯃꯛꯇꯇꯩ ꯅꯠꯇ꯭ꯔꯦ ꯈꯅꯥꯎꯗꯩꯗꯤ ꯈꯔ ꯇꯦꯡꯒꯜꯗꯣ ꯑꯗꯨꯗꯒꯤꯗꯤ ꯈꯔ ꯆꯠꯊꯔꯛꯑꯒ ꯉꯛꯀꯤ ꯃꯄꯥ ꯑꯗꯨꯋꯥꯏ ꯃꯅꯨꯡꯗ ꯑꯗꯨꯣ ꯐꯈꯤꯕꯗꯤ ꯌꯥꯏꯀꯣ ꯑꯗꯣ ꯆꯪꯒ ꯉꯛꯇ ꯈꯔ ꯆꯈꯣ ꯑ ꯆ ꯑꯃ ꯆꯥꯁꯤꯟꯁꯤꯔꯥꯟꯗꯤ ꯀꯪꯅ
ꯎꯝ ꯑꯗꯨꯃꯥꯏꯅ ꯆꯥꯛ ꯆ ꯑꯗꯨꯝ ꯇꯥꯔꯦꯗꯅꯀꯣ ꯑꯗꯨꯒ ꯌꯣꯛ ꯂꯣꯟꯅ ꯌꯣꯠꯅꯕꯅꯦ ꯑꯗꯩ ꯂꯐꯣꯏꯒꯨꯝꯕꯒꯨꯝꯁꯨ ꯌꯣꯠꯅꯕ ꯑꯗꯨꯅꯦꯕ ꯑꯗꯒꯤ ꯄꯥꯎꯔꯧ ꯑꯣꯏꯅꯁꯨ ꯑꯃ ꯂꯩ ꯑꯗꯨꯅꯦ ꯑꯩꯈꯣꯏꯒꯤ ꯆꯥꯛ ꯑꯗꯨꯃꯥꯏꯅ ꯉꯥ ꯃꯔꯨ ꯄꯟꯈꯤ ꯇꯥꯔꯗꯤ ꯑꯩꯅ ꯆꯥꯔꯤꯕ ꯄꯨꯈꯝꯗꯣ ꯉꯁꯥꯏꯒꯤ ꯎ ꯃꯅꯤꯡ ꯃꯃꯥ ꯑꯣꯟꯊꯣꯛꯅꯕ ꯃꯅꯤꯡ ꯃꯃꯥꯡ ꯑꯣꯟꯊꯣꯛꯅꯕ ꯍꯥꯏꯕꯗꯤ ꯂ ꯂꯧꯊꯣꯛ ꯍꯥꯏꯕ ꯅꯦꯀꯣ ꯎꯞꯊꯣꯛꯄ ꯂꯣꯡꯊꯣꯛ ꯅꯠꯇꯦ ꯑꯩꯈꯣꯏ ꯑꯩꯒꯤ ꯐꯤꯕꯝ ꯆꯥꯅ ꯊꯝꯕꯤꯕ ꯄꯨꯈꯝꯗꯣ ꯉꯁꯥꯏꯒꯤ ꯂꯩꯔꯒ ꯃꯅꯤꯡ ꯃ ꯑꯣꯟꯊꯣꯛꯅꯕ ꯋꯥꯅꯤ ꯑꯗꯨꯃꯥꯏꯅ ꯇꯧꯔꯒꯁꯨ ꯐꯩ ꯀꯥꯏꯅ ꯍꯥꯏ ꯄꯥꯎꯔꯒꯤ ꯃꯇꯨꯡ ꯏꯟꯅ ꯑꯍꯟꯁꯤꯡꯅ ꯍꯥꯏꯅꯕꯒꯤ ꯋꯥꯅꯤ ꯀꯌꯥꯝ ꯆꯨꯝꯕꯅꯣ ꯀꯌꯥꯝ ꯂꯥꯟꯕꯅꯣ ꯍꯥꯏꯕꯗꯨꯗꯤ ꯈꯪꯗꯦ ꯑꯗꯨ ꯑꯗꯨꯃꯥꯏꯅꯁꯨ ꯇꯧꯅꯩ ꯑꯗꯒꯤ ꯑꯃꯁꯨ ꯂꯩꯕꯅꯦ ꯑꯩꯈꯣꯏꯒꯤ ꯉꯥ ꯃꯔꯨ ꯄꯜꯂꯀꯥꯟꯗ ꯑꯗꯨꯒꯤ ꯀꯩꯅꯣꯗꯨꯅ ꯀꯜꯂꯒ ꯐꯩ ꯍꯥꯏꯕ꯭ꯔꯥ ꯅꯠꯇ꯭ꯔꯒ ꯑꯗꯨ ꯄꯜꯂꯒ ꯐꯩ ꯍꯥꯏꯕꯗꯥ ꯑꯃꯨꯛ ꯑꯩꯈꯣꯏꯒꯤ ꯎꯝ ꯑꯩꯈꯣꯏ ꯑꯩꯈꯣꯏꯒꯤ ꯀꯃꯥꯏꯅ ꯍꯥꯏꯗꯣꯏꯅꯣ ꯑꯗꯨꯕꯨ ꯈꯨꯗꯥꯡꯃꯨꯛ ꯁꯥꯡꯕ ꯑꯃ ꯂꯩꯕꯗꯣ
ꯍꯣꯏꯅꯦ ꯀꯩꯅꯣꯗꯣ ꯌꯣꯡꯆꯥꯛ ꯇꯧꯅꯒ ꯁꯥꯥꯡꯃꯛ ꯈꯔ ꯃꯟꯗꯤ ꯃꯥꯟꯕ ꯑꯁꯥꯡ ꯑꯃ ꯂꯩꯕ
ꯍꯣꯏ ꯍꯣꯏ ꯍꯣꯏ ꯃꯃꯤꯡꯗꯣ ꯀꯥꯎꯊꯣꯛꯈ꯭ꯔꯦꯅꯦ ꯍꯣꯏ ꯑꯗꯨꯒꯤꯗꯣ ꯎꯝ
ꯑꯁꯨ ꯈꯪꯗꯦꯣ ꯃꯡꯗꯣ
ꯃꯃꯤꯡꯗꯣ ꯀꯥꯎꯒ꯭ꯔꯦ ꯎꯝ ꯑꯗꯨꯒꯤꯗꯨꯁꯨ ꯁꯥꯃꯩ ꯍꯥꯏꯕ꯭ꯔꯥ ꯀꯥꯎꯈ꯭ꯔꯦꯗ ꯑꯗꯨꯃꯥꯏꯅ ꯍꯥꯏꯗꯨ ꯂꯩꯕꯅꯦ ꯁꯃꯩ ꯍꯥꯏꯕ꯭ꯔꯥ
ꯐꯗꯔ
ꯍꯥꯏꯈꯤꯕꯅꯤꯅ ꯑꯗꯨꯕꯨ ꯑꯦꯁꯅ ꯍꯧꯧꯕꯔꯦ ꯑꯃꯨꯛ ꯀꯩꯅꯣꯗꯤ ꯊꯣꯅꯣ ꯍꯧꯕ꯭ꯔ ꯀꯩꯅꯣꯝꯈꯛ ꯍꯥꯏꯕꯅ ꯑꯩꯁꯨ ꯃꯃꯤꯡ ꯆꯞ ꯆꯥꯕꯤ ꯀꯥꯎꯈ꯭ꯔꯦ ꯍꯣꯔꯦꯟ ꯅꯤꯡꯁꯤꯡꯉꯒ ꯑꯃꯨꯛ ꯍꯥꯏꯔꯛꯑꯒꯦ ꯌꯥꯝ ꯂꯩꯕꯖꯥꯠꯅꯤꯗ ꯑꯩꯈꯣꯏꯒꯤ ꯑꯍꯜ ꯂꯃꯟꯒꯤ ꯀꯩꯅꯣꯁꯤꯡꯁꯦ ꯌꯥꯝꯁꯨ ꯈꯪꯕ ꯖꯥꯠꯅꯦ ꯃꯣꯏꯁꯦ ꯑ ꯅꯨꯡꯉꯥꯏꯇꯕꯅꯦ ꯈꯅꯥꯎꯗꯣ ꯄꯜꯂꯒ ꯂꯩꯕ ꯑꯗꯣ ꯑꯗꯣ ꯅꯪ ꯍꯣꯔꯦꯟꯅꯦ ꯆꯥꯛ ꯆꯥꯕ ꯀꯥꯟꯗꯅ ꯆꯥꯛ ꯃꯇꯨꯝ ꯑꯃ ꯌꯣꯠꯁꯤꯜꯂꯒ ꯌꯦꯡꯉꯨ ꯑꯃꯨꯛ ꯐ ꯅꯠꯇ꯭ꯔꯒꯁꯨ ꯑꯃꯣꯠ ꯑꯅꯤꯅ ꯑꯗꯨꯝ ꯌꯣꯠꯂꯗꯤ ꯌꯥꯎꯕ ꯑꯥ ꯁꯥꯏꯗꯕꯤꯗꯤ ꯌꯣꯠꯇꯣꯏꯅꯤ
ꯑꯝ
ꯉꯁꯥꯏꯒꯤ ꯄꯥꯜꯂꯒ ꯂꯩꯕ ꯄꯣꯠꯇꯣ ꯃꯇꯨꯡꯗ ꯏꯟꯊꯈꯤꯕ ꯋꯥꯅꯤꯗ ꯑꯇꯩꯒꯤ ꯑꯝꯇ ꯅꯠꯇꯦꯗꯅ ꯑꯗꯨ ꯅ ꯑꯗꯨꯝ ꯏꯁꯤꯡ ꯈꯔ ꯊꯛꯑꯒ ꯑꯗꯨꯝ ꯇꯥꯍꯟꯒꯦꯕ ꯁꯨꯝ ꯌꯥꯔꯤꯗ ꯎꯝ ꯃꯐꯝ ꯆꯥꯗꯅ ꯄꯟꯕꯅꯤꯅꯦ ꯉꯥ ꯃꯔꯨ ꯄꯟꯕ ꯍꯥꯏꯅ ꯄꯜꯂꯤꯁꯤꯁꯨ
ꯃꯥꯅꯦ ꯑꯗꯣ ꯑꯗꯨꯗꯒꯤꯨꯛ ꯑꯗꯨ ꯄꯟꯕ ꯈꯛꯇ ꯅꯠꯇꯅ ꯀꯩꯅꯣꯁꯨꯅꯦ ꯌꯥꯝ ꯅꯣꯛꯅꯤꯡꯉꯤꯁꯦ ꯑꯩꯅ ꯏꯪꯒꯪ ꯄꯦꯛꯛꯈ꯭ꯔꯕ ꯃꯆꯥꯡ ꯈꯛꯅ ꯑꯩꯈꯣꯏꯒꯤ ꯍꯛꯆꯥꯡ ꯆꯥꯎꯔꯕ ꯍꯛꯆꯥꯡꯒꯤ ꯈꯨꯠꯇ ꯃꯇꯟꯇꯪ ꯌꯨꯁꯦ ꯁꯤꯁꯤꯅ ꯆꯩꯅꯥ ꯐꯥꯎ ꯐꯣꯡꯝꯒꯠꯄ ꯈꯣꯠꯄꯤ ꯇꯧꯔꯤꯅꯦꯕ ꯅꯠꯇ꯭ꯔꯥ ꯀꯩꯁꯨ ꯅꯠꯇꯕ ꯀꯪꯂꯥ ꯑꯃꯨꯛꯇꯪ ꯇꯤꯡꯒꯉꯝꯅ ꯑꯗꯦ ꯃꯥꯏ ꯃꯥ ꯄꯨꯨꯟꯖꯦ
ꯃꯥꯅꯦ ꯑꯗꯨ ꯑꯗꯨꯅꯦ ꯃꯤꯕ ꯍꯛꯆꯥꯡꯁꯤꯗ ꯀꯔꯤꯒꯨꯝꯕ ꯖꯒꯥ ꯑꯃꯗ ꯈꯤꯇꯪ ꯇꯧꯕꯗ ꯑꯩꯌꯣꯟꯗ ꯁꯣꯛꯇꯅ ꯅꯥꯔꯤꯁꯅꯁꯨ ꯑꯉꯛꯄ ꯅꯠꯇ꯭ꯔꯣ ꯑꯗꯨꯅꯤ ꯑꯩꯈꯣꯏ ꯏꯆꯦꯒꯤ ꯑꯩꯈꯣꯏ ꯏꯆꯦꯒꯤ ꯃꯆꯥꯅꯨꯄꯥ ꯑꯍꯟꯁꯦ ꯑꯉꯥꯡꯉꯥꯏꯗꯗꯦ ꯉ ꯑꯃꯔ ꯄꯟꯒꯤꯕꯗꯩ ꯉꯁꯤꯕꯧ ꯉꯥ ꯆꯥꯎ ꯌꯥꯗꯦ ꯉꯥ ꯆꯥꯗꯦ ꯃꯥ ꯉꯁꯤꯕꯨꯛ ꯃꯉꯣꯟꯗ ꯌꯥꯝ ꯈꯨꯠ ꯊꯤꯒꯤꯕ ꯄꯣꯠ ꯑꯃ ꯑꯣꯏꯕꯗꯣ ꯑꯉꯥꯡ ꯑꯣꯏꯔꯤꯉꯩꯗ ꯑꯗꯨꯒꯤ ꯉꯥ ꯆꯥꯁꯦ ꯍꯥꯏꯗꯤ ꯑꯩ ꯆꯥꯅꯤꯡꯗꯦ ꯍꯥꯏꯅꯤ ꯍꯋꯥꯏ ꯊꯣꯡꯕ ꯑꯣꯏꯅ ꯆꯥꯒꯦ ꯍꯥꯏꯅꯤ ꯃꯥꯗꯤ
ꯎꯝ
ꯏꯠ ꯇꯤ ꯅꯨꯄꯤ ꯑꯉꯥꯡꯒ ꯊꯤꯒ꯭ꯔꯦꯗ ꯃꯆꯥꯒ ꯂꯩꯒ꯭ꯔꯦ ꯃꯄꯥꯟ ꯂꯝꯗ ꯂꯩꯒ꯭ꯔꯦ ꯃꯥꯏ ꯅꯨꯄ ꯄꯤꯗꯨꯅꯦ ꯃꯆꯥꯗꯨꯅꯦ ꯃꯥꯅꯦ ꯅꯨꯄꯤꯗꯣ ꯑꯥꯗꯥ ꯀꯣꯂꯦꯖꯀꯤ ꯑꯣꯖꯥ ꯑꯣꯏꯕ ꯑꯗꯨꯒꯤ ꯇꯉꯥꯏ ꯐꯗꯅ ꯆꯠꯇ ꯌꯥꯗꯕ ꯃꯥꯖꯨ ꯁꯩꯖꯤꯗ ꯑꯉꯥꯡꯒꯤ ꯎꯝ ꯀꯩꯅꯣ ꯃꯌꯨꯝ ꯃꯌꯨꯝ ꯆꯠꯂꯒ ꯑꯉꯥꯡꯒꯤ ꯑꯉꯥꯡ ꯂꯥꯏꯔꯤꯛ ꯇꯥꯛꯄꯤꯕ ꯈꯣꯠꯄꯤꯕ ꯇꯧꯕꯗꯣ ꯇꯧꯕꯅꯦ ꯑꯗꯒꯤ ꯎꯝ ꯑ ꯀꯩꯅꯣꯒꯤ ꯑ ꯀꯩꯕ ꯑ ꯍꯨꯞ ꯃꯣꯏꯒꯤ ꯍꯦꯂꯦꯅꯥ ꯑꯥꯏ ꯀꯤꯌꯥꯔꯗꯣ ꯑꯗꯨꯒꯤꯖꯨ ꯃꯣꯏꯒꯤ ꯑ ꯁꯥꯇ꯭ꯔ ꯁꯥꯇ꯭ꯔꯤ ꯃꯌꯥꯝꯗꯒꯤ ꯑꯣꯖꯥꯖꯨ ꯑꯣꯏꯕꯅꯦꯕ ꯃꯥꯖꯦ ꯑꯗꯨ ꯇ ꯇꯉꯥꯏ ꯐꯗꯕꯒꯤ ꯎꯄꯥꯏ ꯂꯩꯇꯕꯒꯤ ꯃꯥ ꯊꯥ ꯈꯔ ꯑꯥ ꯆꯠꯇ ꯌꯥꯔꯔꯣꯏ ꯑꯗꯨꯃꯥꯏꯅ ꯇꯧꯔ ꯆꯠꯈꯤꯕꯅꯦꯕ ꯃꯥꯁꯦ ꯃꯊꯧꯗꯤ ꯌꯥꯝ ꯆꯤꯟꯖꯕꯅꯦꯕ
ꯇꯧꯁꯤ ꯗꯥꯊꯣꯏ ꯑꯩꯗꯣ ꯑꯥ ꯂꯣꯏꯁꯟꯅꯕꯅꯦ ꯑꯗ ꯑꯩ ꯆꯠꯅꯤ ꯍꯥꯏꯕꯗꯣ ꯃꯤꯡ ꯆꯟꯕ ꯑꯗꯨꯗꯒꯤ ꯑꯩꯁꯦ ꯂꯣꯏꯁꯜꯂꯒꯦ ꯑꯗꯨꯒ ꯍꯣꯔꯦꯟ ꯑꯃꯨꯛ ꯊꯣꯛꯂꯛꯑꯀꯥꯟꯗ ꯈꯤꯇꯪ ꯀ ꯑ ꯀꯩꯅꯣ ꯀꯣꯝꯃꯀꯥꯟꯗ ꯍꯜꯂꯛꯑꯀꯥꯟꯗ ꯑꯃꯨꯛ ꯄꯥꯎ ꯐꯥꯎ ꯐꯥꯎꯅꯔꯁꯦ
ꯐꯔꯦ ꯐꯔꯦ ꯑꯗꯨꯗꯤ ꯑꯩꯁꯨ ꯊꯝꯃꯒꯦ
ꯎꯝ ꯍꯣ ꯍꯣꯏ ꯉꯥꯏꯈꯨꯋꯣ ꯅꯊꯤ ꯐꯥꯏꯅꯤꯡꯕ꯭ꯔꯥ ꯑꯗꯨ ꯀꯩꯒꯤꯅꯣ ꯃꯅꯤꯡ ꯃꯃꯥꯡ ꯆꯦꯜꯂꯤ ꯁꯤ ꯂꯥꯎ